ꯇꯥꯔꯦ ꯇꯥꯔꯦ ꯅꯪ ꯅꯋꯥꯅ ꯄꯥꯎꯒ ꯇꯥꯈꯤꯗꯕ ꯀꯨꯏꯔ ꯦ ꯎꯅꯈꯤꯗꯕ ꯀꯨꯏꯔꯦ ꯐꯣꯟꯁꯨ ꯇꯧꯔꯛꯈꯤꯗ꯭ꯔꯦꯅ ꯑꯩ ꯐꯣꯟ ꯇꯧꯔꯛꯏꯅꯦ
ꯑ ꯑꯩ ꯅꯤꯡꯗꯤ ꯅꯤꯡꯁꯤꯡꯉꯤꯕ ꯑꯣꯏꯔꯦ ꯑꯩꯗꯤ ꯅꯤꯡ ꯟꯈꯤꯗ꯭ꯔꯕ ꯈꯟꯕꯅꯦ ꯅꯪ ꯉꯥꯖꯟꯗꯒꯤꯅꯤꯗ
ꯑꯁ ꯌꯥꯝ ꯊꯤ ꯅꯤꯡꯁꯤꯡꯪꯉꯦꯗ ꯅꯪ ꯇꯧꯕꯔꯛꯇ ꯑꯗꯨꯒ ꯉꯥꯏꯔꯦ ꯑꯩꯅ ꯁꯨꯝꯇꯧ ꯂꯩꯔꯦ
ꯀꯔꯤꯅꯣꯗ ꯑꯩꯗꯤ ꯇꯧꯒꯦ ꯈꯟꯕꯅꯤꯗ ꯅꯪꯅ ꯁꯨꯝ ꯇꯧꯔꯛꯇꯕꯗꯨꯗ ꯑꯩꯁꯨ ꯏꯀꯥꯏꯖꯔꯛꯑꯕ ꯇꯧꯐꯝ ꯈꯪꯖꯤꯜꯂꯛꯇ꯭ꯔꯕ ꯆꯠꯇ ꯕꯅꯤꯗ
ꯎꯝ ꯑꯥꯏꯅꯗꯤ ꯅꯪ ꯑꯝ ꯀꯍꯦꯕꯥ
ꯀꯩꯗꯧꯔꯕ ꯀꯩꯗꯧꯔꯝꯃꯤꯒꯦ ꯍꯧꯖꯤꯛꯄꯣ ꯄꯣꯊꯥꯔꯝꯃꯤꯔꯣ ꯅꯠꯇ꯭ꯔꯒ ꯀꯔꯤꯗꯧꯒꯦ
ꯑꯩꯁꯦ ꯍꯧꯖꯤꯛꯁꯦ ꯊꯕꯛ ꯑꯃ ꯇꯧꯔꯝꯕꯅꯦ ꯑꯗ ꯅꯪꯁꯦ ꯈꯛꯅꯤꯡ ꯅꯤꯡꯁꯤꯡꯉꯛꯄ ꯍꯥꯏ ꯇꯔꯦ ꯑꯗꯨꯒ ꯁꯤꯒꯤ ꯅꯨꯃꯤꯠꯁꯦ ꯊꯧꯗꯕ ꯇꯥꯔꯒꯗꯤ ꯑꯩꯁꯦ ꯔꯤꯒ꯭ꯔꯦꯠ ꯆꯥꯔ ꯇꯧꯕ ꯑꯗꯨ ꯅꯝꯗ ꯇꯧꯍꯧꯈꯤꯒꯦꯅ ꯇꯧꯔꯛꯏꯅꯦꯕ ꯑꯩꯁꯦ
ꯁꯨꯝ ꯔꯤꯒꯦꯠ ꯔꯤꯒ꯭ꯔꯦꯠ ꯆꯕ ꯃꯔꯝꯒ ꯂꯩꯔꯕꯣ ꯅ꯭ꯔ ꯀꯃꯥꯏꯅ ꯇꯧꯕꯅꯣ ꯅꯪꯅ ꯑꯁ ꯌꯥꯝ ꯅꯨꯡꯉꯥꯏꯇꯅ ꯇꯧꯔꯛꯏꯁꯤꯕꯣ ꯍꯥꯏꯗꯤ ꯂꯩꯗꯅ ꯀꯩ ꯍꯥꯏꯅꯤ ꯉꯁꯤ ꯇꯧꯍꯧꯗ꯭ꯔꯗꯤ ꯑꯁ ꯑꯩ ꯇꯧꯍꯧꯦ
ꯍꯈꯣꯏꯅꯦ ꯃꯇꯨꯡꯅꯥꯎ ꯀꯥꯎꯊꯣꯛꯈ꯭ꯔꯗꯤ ꯅꯤꯡꯁꯤꯡꯉꯦ ꯑꯗꯨꯗꯤꯦꯕꯨ ꯈꯔ ꯑꯦꯡꯖꯝꯕ ꯀꯥꯟꯗ ꯑꯗꯨꯃꯤꯠꯇ꯭ꯔ ꯇ ꯍꯧꯧꯔꯝꯃꯦ ꯤ ꯀꯥꯏꯅ ꯈꯜꯂꯛꯄꯒꯤ ꯁ꯭ꯇꯦꯖ ꯑꯃ ꯂꯥꯛꯀꯗꯧꯕꯗꯣ
ꯎꯝ ꯃꯥꯅꯦ ꯃꯥꯅꯦ ꯑꯗꯨꯁꯨ ꯃꯥꯅꯦ ꯍꯥꯏ ꯅꯤꯡꯖꯝ ꯏꯝꯀꯥꯜꯗ ꯇꯧꯍꯧꯕꯅꯁꯨ ꯐꯩꯗꯅ ꯀꯅꯥ ꯈꯔꯨꯝꯕ ꯀꯥꯎꯊꯣꯛꯈ꯭ꯔꯗꯤꯗꯣ ꯩꯅꯅꯅꯤ ꯑꯗꯨꯝ ꯀꯥꯎꯈꯤꯗ ꯁꯤꯅꯤ ꯅꯠꯇ꯭ꯔꯥ ꯀꯃꯥꯏꯅ ꯇꯧꯒꯗ꯭ꯔꯅ ꯈꯟꯕ ꯑꯩꯁꯨ ꯑꯗꯨꯒꯤ
ꯎꯝ ꯎ ꯅꯍꯥꯟ ꯑꯩ ꯅꯣꯏ ꯅꯃꯥꯟ ꯅꯨꯃꯤꯠꯇꯒꯤ ꯄꯥꯎ ꯑꯃ ꯇꯥꯛꯑꯦ ꯅꯪꯗꯣ ꯍꯟꯗꯛ ꯀꯥꯏ ꯀꯥꯏꯗꯅꯣ ꯌꯥꯝ ꯆꯠꯂꯦ ꯐꯤꯜ ꯆꯠꯂꯦ ꯍꯥꯏꯕ꯭ꯔꯥ ꯀꯩꯅꯣ ꯑꯗꯨꯗꯨꯒꯤ ꯑꯗꯨꯁꯨ ꯀꯃꯥꯏ ꯀꯃꯥꯏ ꯇꯧꯔꯤꯒꯅꯣ ꯀꯃꯥꯏ ꯀꯃꯥꯏ ꯇꯧꯔꯤꯅꯣ ꯍꯥꯏꯗꯤ ꯀꯥꯏꯗ ꯆꯠꯂꯤꯅꯣ ꯑꯗꯨꯒꯤ ꯃꯔꯝꯗꯁꯨ ꯍꯪꯅꯤꯡꯕ ꯑꯗꯨꯗ ꯀꯁꯨ ꯇꯔꯄꯗ
ꯑꯣ ꯑꯗꯨꯒꯤꯔꯣ ꯑꯣ ꯍꯣꯏ ꯍꯣꯏ ꯃꯣꯏ ꯈꯪꯕꯅꯦ ꯑꯩ ꯆꯠꯄꯗꯣ ꯑꯗꯣ ꯑꯩꯗꯣ ꯐꯤꯜꯗꯤ ꯆꯠꯄ ꯅꯠꯇꯦ ꯑꯇꯣꯞꯄ ꯑꯃꯒꯤ ꯆꯠꯄꯅꯦ ꯋꯥꯔꯛꯁꯣꯞ ꯆꯠꯄ ꯑꯗꯨꯗꯨ ꯗꯤ ꯀꯩꯅꯣꯗ ꯆꯠꯂꯨꯕꯅꯤꯗ ꯁꯃ ꯀꯩ ꯍꯥꯏꯅꯤ ꯑꯩꯈꯣꯏꯒꯤ ꯀꯩꯅꯣ ꯑꯩꯈꯣꯏꯅ ꯇꯝꯃꯤꯁꯤꯒ ꯃꯔꯤ ꯂꯩꯅꯕ ꯑꯣꯏꯕ ꯑꯅ ꯁꯨꯝ ꯆꯠꯄ ꯌꯥꯔꯦ ꯀꯥꯏꯅ ꯆꯠꯊꯣꯛꯍꯧꯒꯦ ꯄꯠꯀꯤꯅ ꯆꯠꯄꯅꯤꯗ ꯆꯠꯄꯗꯨꯕꯨꯗꯤ ꯀꯩꯅꯣꯗ ꯍꯥꯏ ꯍꯗ꯭ꯔꯕꯥꯠꯇ ꯆꯠꯄꯅꯦꯕ ꯍꯥꯏꯗ꯭ꯔꯕꯥꯠꯇ ꯀꯩꯅꯣꯒꯤ ꯋꯥꯛꯁꯣꯞ ꯆꯠꯄꯅꯦ ꯁꯨꯝ ꯑꯩꯈꯣꯏꯒꯤ ꯔꯤꯁꯥꯔꯁꯇꯨꯒ ꯇꯨꯡꯗ ꯀꯥꯟꯅꯔꯛꯄ ꯌꯥꯏꯑꯅ
ꯎꯝ ꯑꯗꯨꯗꯤ ꯆꯠꯄꯗꯤ ꯀꯅꯥ ꯀꯅꯥ ꯆꯠꯀꯦ ꯍꯥꯏꯗꯤ ꯀꯩꯗ ꯆꯠꯀꯦ ꯍꯥꯏꯗꯤ ꯐ꯭ꯂꯥꯏꯠꯇ ꯑꯗꯨꯝ ꯆꯠꯂꯕ꯭ꯔꯥ ꯅꯠꯇ꯭ꯔꯒ ꯇ꯭ꯔꯦꯟ ꯃꯇꯦꯛ ꯃꯇꯦꯛ ꯇꯣꯡꯕꯅ ꯈꯣꯠꯄꯅ ꯇꯧꯕ꯭ꯔꯥ ꯀꯃꯥꯏ ꯀꯃꯥꯏ ꯇꯧꯋ ꯖꯔꯅꯤ ꯑꯗꯨ ꯅꯨꯡꯉꯥꯏꯔꯛꯄ
ꯎꯝ ꯎꯝ ꯍꯣꯏ ꯖꯔꯅꯤꯗꯤ ꯑꯋꯥ ꯅꯨꯡꯉꯥꯏ ꯑꯗꯨꯝ ꯂꯣꯏ ꯁꯨꯔꯦ ꯑꯗꯨꯅꯤꯗ ꯆꯠꯄꯕꯨꯗꯤ ꯑꯩꯈꯣꯏꯒꯤ ꯁꯦꯅꯤꯌꯔ ꯀꯥꯡꯕꯨ ꯂꯩꯌꯦꯕ ꯍꯥꯏꯗꯤ ꯃꯣꯏꯁꯨ ꯑꯗꯨꯃꯥꯏꯅ ꯑꯩꯈꯣꯏꯒꯤ ꯁꯨꯃꯥꯏꯅ ꯇꯧꯕ ꯑꯗꯨꯒ ꯃꯣꯏꯁꯨ ꯃꯣꯏꯗ ꯑꯗꯨꯒꯤꯁꯨ ꯑꯗꯨ ꯋꯥꯛꯁꯣꯞꯇꯣ ꯌꯥꯎꯔꯒꯗꯤ ꯀꯥꯟꯅꯕ ꯈꯔ ꯇꯧꯕꯒꯤ ꯑꯍꯨꯝ ꯑꯃꯒ ꯑꯩꯒ ꯃꯔꯤ ꯆꯠꯄꯅꯦꯕ ꯑꯗ ꯆꯠꯄ ꯖꯔꯅꯤꯒꯤꯗꯤ ꯀꯩꯅꯣꯗ ꯐ꯭ꯂꯥꯏꯠꯇꯃꯛꯇ ꯑꯣꯏꯅꯠ ꯗꯤ ꯑꯩꯈꯣꯏ ꯇ꯭ꯔꯦꯟ ꯇꯣꯡꯁꯦ ꯇꯧꯔꯝꯕꯅꯦꯕ ꯑꯗꯨꯗ ꯇ꯭ꯔꯦꯟ ꯇꯣꯡꯕꯗꯣ ꯄꯩꯁꯥꯗꯣ ꯌꯥꯝꯅ ꯅꯠꯇ꯭ꯔꯕ ꯍꯥꯏꯕꯗꯤ ꯑꯗꯨꯝ ꯑꯗꯨꯗꯨꯅ ꯇ꯭ꯔꯦꯟꯗ ꯋꯥꯅ ꯁꯨꯝ ꯀꯩꯅꯣ ꯇꯧꯔꯦ ꯇꯧꯁꯨ ꯄꯩꯁꯥꯗꯣ ꯈꯤꯇꯪ ꯍꯥꯞꯇꯣ ꯍꯥꯞꯆꯤꯟ ꯇꯧꯅꯕ ꯑꯗꯨꯝ ꯐ꯭ꯂꯥꯏꯠꯇ ꯆꯠꯂꯁꯦꯅ ꯆꯠꯄꯅꯦꯕ ꯑꯗꯨꯅ ꯍꯜꯂꯛꯄꯒꯤꯗꯤ ꯀꯩꯅꯣ ꯇꯧꯕ꯭ꯔꯦ ꯆꯠꯈꯤꯕꯒꯤ ꯁꯤ ꯑꯗꯨꯃꯥꯏ ꯑꯗꯨꯝ ꯆꯠꯈ꯭ꯔꯦ ꯅꯨꯡꯉꯥꯏꯅ ꯐ꯭ꯂꯥꯏꯠꯃꯛꯇꯨꯗ ꯑꯗꯨꯒ ꯍꯜꯂꯛꯄꯒꯤꯁꯤꯅ ꯑꯃꯨꯛ ꯈꯔ ꯀꯩ ꯇꯧꯈ꯭ꯔꯦ ꯎ ꯍꯜꯂꯛꯄꯗꯨꯗꯗꯤ ꯑꯩꯈꯣꯏ ꯈꯔ ꯇ꯭ꯔꯦꯟ ꯀꯩꯀꯥ ꯌꯥꯎꯁꯜꯂꯨꯕꯒꯤ ꯕꯦꯔꯥ ꯀꯥꯟꯅꯈ꯭ꯔꯦꯕ ꯑꯗꯨꯅ ꯈꯔ ꯐꯔꯛ ꯇꯥꯔꯦ ꯍꯜꯂꯛꯄꯗꯗꯤ ꯍꯥꯏꯕꯗꯤ ꯐ꯭ꯂꯥꯏꯠ ꯑꯃ ꯅꯪꯗ꯭ꯔꯦꯕ ꯇ꯭ꯔꯦꯟ ꯂꯥꯛꯇꯅ ꯇ꯭ꯔꯦꯟꯗ ꯑꯣꯏꯅ ꯂꯥꯛꯄꯒꯤ ꯇ꯭ꯔꯦꯟꯗꯣ ꯈꯔ ꯗꯤꯂꯦ ꯌꯥꯝ ꯇꯧꯕ ꯇ꯭ꯔꯦꯟ ꯑꯣꯏꯕꯖꯥꯠꯅꯤ ꯑꯗꯨ ꯑꯗꯨꯒꯤ ꯅꯪꯗ꯭ꯔꯕ ꯑꯗꯨꯃꯥꯏꯅ ꯅꯪꯗꯕꯗꯨ ꯑꯗꯒꯤ ꯑꯩꯗꯣ ꯑꯩꯈꯣꯏꯗꯣ ꯐ꯭ꯂꯥꯏꯠꯇꯣ ꯀꯦꯟꯁꯦꯜ ꯆꯠꯍꯜꯂꯦꯕ ꯄꯨꯔꯥ ꯄꯩꯁꯥꯁꯨ ꯍꯜꯂꯛꯄ ꯈꯣꯠꯂꯛꯄꯁꯨ ꯑꯝꯇ ꯇꯧꯗ꯭ꯔꯤꯕ ꯑꯗꯨꯃꯥꯏꯅ ꯇꯧꯔꯒ ꯑꯗꯨꯗꯨꯃ ꯆꯠꯈ꯭ꯔꯦ ꯑꯗꯨꯒ ꯑꯃꯨꯛ ꯍꯟꯅ ꯐ꯭ꯂꯥꯏꯠꯇꯨ ꯅꯪꯗ꯭ꯔꯕꯒꯤ ꯐ꯭ꯂꯥꯏꯠ ꯅꯧꯅ ꯇꯧꯔꯒ ꯑꯃꯨꯛ ꯀꯛꯈ꯭ꯔꯦ ꯄꯩꯁꯥ ꯈꯨꯗꯛꯇꯒꯤ ꯁꯨꯝ ꯑꯃꯗ ꯑꯃꯗ ꯍꯪꯅ ꯈꯣꯠꯅ ꯇꯧꯔꯒ ꯑꯗꯨꯃꯥꯏꯅ ꯇꯧꯔꯒ ꯍꯜꯂꯛꯄ ꯈ꯭ꯔ ꯍꯅꯛꯄ ꯑꯗꯣ ꯃꯐꯝꯗ ꯑꯗꯨꯝꯗꯤ ꯅꯨꯡꯉꯥꯏꯌꯦ ꯑꯗꯨ ꯋꯦꯗ꯭ꯔꯗꯣ ꯍꯣꯏ ꯈꯔꯕꯨꯗꯤ ꯁꯥꯏ ꯑꯩꯈꯣꯏ ꯁꯤ ꯃꯅꯤꯄꯨꯔꯒ ꯌꯦꯡꯅꯕꯗꯗꯤꯀꯣ ꯑꯗꯣ ꯑꯗꯨꯝ ꯑꯩꯈꯣꯏꯒꯤ ꯀꯣꯏꯐꯝ ꯀꯩꯀꯥ ꯐꯖꯅ ꯂꯩꯕ ꯑꯗꯨꯝ ꯌꯥꯝ ꯍꯦꯟꯅ ꯁꯥꯕ ꯍꯥꯏꯌꯦꯅ ꯌꯥꯝ ꯍꯦꯟꯖꯤꯟ ꯍꯦꯛꯇ ꯀꯩꯅ ꯇꯧꯔ ꯁꯥꯕꯗꯨꯗꯤ ꯑꯣꯏꯗꯦꯕ ꯑꯗꯨꯝ ꯅꯨꯡꯉꯥꯏꯕꯗꯤ ꯑꯣꯏꯌꯦ
ꯑꯣ ꯑꯗꯣ ꯑꯗꯥꯏ ꯖꯒꯥꯗ ꯑꯗꯨꯝ ꯀꯣꯏ ꯀꯣꯏꯕ ꯆꯠꯄ ꯈꯣꯠꯄꯗꯤ ꯑꯝꯇ ꯇꯧꯔꯛꯇ꯭ꯔꯕꯣ ꯍꯥꯏꯗꯤ ꯁꯨꯝ ꯑꯗꯥꯏ ꯖꯒꯥꯒꯤ ꯂꯩꯕ ꯀꯩꯅꯣ ꯑꯣꯏꯔꯣ ꯍꯥꯏꯗꯤ ꯀꯣꯏ ꯆꯠꯄ ꯌꯦꯡꯐꯝ ꯍꯥꯏꯗꯤ ꯔꯤꯖꯣꯔꯠꯀꯨꯝꯕ ꯑꯣꯏꯔꯣ ꯑꯝꯇ ꯌꯦꯡꯉꯛꯇ꯭ꯔꯕꯣ
ꯌꯦꯡꯉꯛꯏ ꯌꯦꯡꯉꯛꯏ ꯌꯦꯡꯉꯛꯑꯦ ꯀꯩꯅꯣ ꯇꯧꯕꯗꯤ ꯀꯣꯏꯕꯝ ꯐꯖꯕ ꯑꯃꯅꯤꯗꯤ ꯆꯠꯂꯒ ꯌꯦꯡꯉꯛꯑꯦꯕ ꯑꯃꯅ ꯑꯩꯈꯣꯏꯅ ꯆꯠꯂꯒ ꯐꯖꯅ ꯆꯠ ꯔꯥꯃꯣꯖꯤꯅ ꯃꯐꯝ ꯂꯩꯌꯦ ꯐꯤꯂꯝ ꯁꯤꯇꯤ ꯁꯦꯟꯇꯔ ꯍꯥꯏꯕ꯭ꯔꯥ ꯑꯗꯨꯃꯥꯏꯅ ꯍꯥꯏꯌꯦꯕ ꯔꯥꯃꯣ ꯍꯧꯖꯤꯛꯅ ꯑꯗꯨꯗꯨꯃꯗꯤ ꯐꯖꯅ ꯌꯦꯡꯉꯛꯑꯦ ꯑꯗꯨꯗ ꯑꯗꯨꯗꯤ ꯌꯥꯝ ꯆꯥꯎꯈ꯭ꯔꯦ ꯐꯖꯅ ꯃꯣꯏꯗꯤ ꯐꯖꯅ ꯃꯦꯟꯇꯦꯟ ꯇꯧꯔ ꯊꯝꯈ꯭ꯔꯦꯗ ꯌꯦꯡꯉꯣ ꯑꯗꯨ ꯈꯛ ꯆꯠꯄ ꯌꯦꯡꯕ ꯃꯐꯝꯗꯨ ꯈꯛ ꯌꯦꯡꯕ ꯆꯠꯄꯒꯤ ꯀꯔꯤ ꯃꯣꯏ ꯇꯣꯈꯥꯏꯅ ꯂꯣꯏ ꯊꯝꯈ꯭ꯔꯦꯕ ꯎꯝ ꯒꯥꯔꯤ ꯇꯣꯈꯥꯏꯅꯝ ꯅꯤꯅ ꯍꯣꯏ ꯇꯤꯀꯦꯠꯄꯨꯗꯤ ꯆꯥꯎꯔꯦꯀꯣ ꯃꯣꯏ ꯐꯖꯅ ꯃꯦꯟꯇꯦꯟ ꯇꯧꯕꯅꯤꯅ ꯐꯖꯅ ꯃꯣꯏ ꯑꯗꯨꯒꯤ ꯆꯠ ꯆꯠꯈꯤꯕ ꯂꯝꯕꯤꯁꯦ ꯂꯝꯕꯤꯁꯤꯗꯒꯤ ꯌꯥꯝ ꯁꯥꯡꯅ ꯆꯪꯉꯒ ꯍꯧꯖꯤꯛꯀꯤ ꯔꯥꯃꯣꯖꯤ ꯔꯥꯃꯣꯖꯤꯒꯤ ꯐꯤꯂꯝ ꯁꯤꯇꯤ ꯁꯦꯟꯇꯔꯁꯦ ꯂꯩꯗꯣꯏꯅꯦꯕ ꯍꯣꯏ ꯃꯣꯏ ꯒꯦꯠꯇꯕꯨꯗꯤ ꯂꯝꯕꯤ ꯃꯄꯥꯟ ꯁꯣꯔꯛ ꯃ ꯗꯥꯏꯔꯦꯛꯇ ꯑꯣꯏꯔꯦ ꯃꯐꯝ ꯈꯪꯅꯕ ꯑꯗꯨꯗꯨꯒ ꯑꯁꯦꯡꯕ ꯃꯣꯏꯒꯤ ꯀꯩꯅꯣꯒꯤ ꯖꯒꯥꯗꯨꯗꯤ ꯑꯃꯅꯝ ꯈꯔ ꯆꯪꯁꯤꯜ ꯂꯩꯌꯦꯕ ꯑꯗꯨ ꯆꯪꯁꯤꯟꯕꯗꯣ ꯃꯣꯏꯅ ꯑꯝꯇ ꯋꯥꯍꯟꯗ꯭ꯔꯦꯕ ꯀꯩꯒꯤꯅꯣ ꯍꯥꯏꯀꯥꯟꯗ ꯃꯣꯏꯒꯤ ꯕꯁꯇꯣ ꯃꯁꯤꯡ ꯑꯗꯨꯝ ꯈꯔ ꯀꯩꯅꯣ ꯇꯧꯔꯒ ꯊꯝꯕ ꯃꯥꯜꯂꯦ ꯄꯦꯁꯦꯟꯖꯔꯗꯤ ꯑꯗꯨꯝ ꯃꯣꯏꯅ ꯑꯣꯏꯅ ꯗꯥꯏꯔꯦꯛ ꯗꯥꯏꯔꯦꯛ ꯍꯥꯞꯄꯒ ꯄꯨꯕꯤꯕꯗꯣ ꯑꯗꯨꯃꯥꯏꯅ ꯇꯧꯔꯒ ꯌꯥꯝ ꯅꯨꯡꯉꯥꯏ ꯑꯗꯨꯒ ꯃꯐꯝꯗꯨ ꯁꯤꯗꯁꯨ ꯀꯔꯤ ꯍꯥꯏꯅꯤ ꯖꯒꯥ ꯃꯈꯜ ꯃꯈꯜꯒꯤ ꯖꯒꯥ ꯏꯌꯥꯔꯄꯣꯔꯠ ꯀꯩꯀꯥ ꯂꯣꯏꯅꯃꯛ ꯐꯤꯂꯝ ꯅꯝꯕ ꯌꯥꯕ ꯖꯒꯥ ꯃꯌꯥꯝ ꯑꯃ ꯂꯩꯔꯝꯃꯦꯕ ꯑꯗꯨꯒ ꯐꯤꯂꯝ ꯅꯝꯕ ꯌꯥꯕ ꯖꯒꯥ ꯈꯛꯇꯁꯨ ꯅꯠꯇꯅ ꯐꯤꯂꯝ ꯅꯝꯕꯗ ꯌꯥꯎꯕ ꯖꯒꯥ ꯃꯌꯥꯝ ꯁꯨ ꯂꯩꯔꯝꯃꯦꯕ ꯑꯗꯨꯗ ꯈ꯭ꯋꯥꯏ ꯉꯛꯏꯁꯦ ꯕꯥꯥꯍꯨꯕꯂꯤ ꯐꯤꯂꯝ ꯅꯝꯕꯁꯦ ꯃꯣꯏꯒꯤ ꯖꯒꯥꯁꯦ ꯐꯖꯅ ꯁꯥꯔ ꯂꯩꯕ ꯁꯤꯒꯤ ꯖꯒꯥꯁꯦ ꯕꯥꯥꯍꯨꯕꯂꯤ ꯅꯝꯈꯤꯕ ꯖꯒꯥ ꯑꯣꯏꯔꯝꯕꯗꯣ ꯕꯥꯥꯍꯨꯕꯂꯤꯒꯤ ꯁꯒꯣꯜ ꯃꯌꯥꯝꯅ ꯃꯈꯣꯡ ꯊꯥꯡꯒꯠꯂꯒ ꯂꯩꯕ ꯖꯒꯥ ꯑꯗꯒꯤ ꯕꯥꯎꯍꯨꯕꯦꯂꯤꯒꯤ ꯑꯩꯈꯣꯏꯒꯤ ꯋꯥꯁꯛ ꯂꯧꯕꯒꯤ ꯑꯃ ꯂꯩꯗꯅ ꯃꯌꯥꯝꯕ ꯀꯩꯀ ꯒꯗ꯭ꯔ ꯒꯗ꯭ꯔꯀ ꯅꯤꯛꯄ ꯕꯣꯕꯤꯅ ꯁꯨꯃꯥꯏꯅ ꯇꯧꯔꯒ ꯃꯥꯒꯤ ꯅꯨ ꯀ ꯉꯣ ꯀꯩ ꯍꯥꯏꯗꯅ ꯑꯃ ꯈꯤꯟꯕ ꯀꯥꯟꯗ ꯅꯤꯛꯄ ꯈꯣꯠꯄ ꯍꯦꯔꯣꯏꯒꯤ ꯀ ꯀꯩꯒ ꯅꯤꯛ ꯍꯠꯇꯅ ꯈꯣꯠꯇꯅ ꯇꯧꯕꯗꯣ ꯑꯗꯨꯒꯨꯝꯕꯒꯗꯣ ꯑꯗꯨꯒꯨꯝꯕꯗꯣ ꯐꯖꯅ ꯂꯩꯍꯧꯋꯕ ꯑꯗꯨꯒ ꯃꯥꯒꯤ ꯕꯥꯕꯂꯤꯒꯤ ꯃꯃꯥꯁꯤꯅ ꯑꯩꯈꯣꯏꯒꯤ ꯀꯩꯅꯣ ꯀꯔꯤ ꯃꯥꯒꯤ ꯇꯥꯇꯥ ꯀꯔꯤ ꯍꯥꯏꯗꯣꯏꯅꯣ ꯀꯃꯥꯏꯅ ꯍꯥꯏꯗꯣꯏꯅꯣ ꯍꯟꯗꯛ ꯑꯩꯈꯣꯏꯒꯤ ꯗꯣꯂꯥꯏ ꯃꯥꯟꯕꯤ ꯑꯃ ꯆꯤꯡꯉꯒ ꯕꯣꯣꯕꯂꯤꯅ ꯑꯗꯨꯗꯨꯅ ꯊꯠꯂꯒ ꯃꯃꯥꯁꯦ ꯑꯗꯨꯒꯤ ꯀꯥꯔꯛꯇ ꯑꯗꯨꯝ ꯆꯠꯍꯟꯈꯤꯕꯗꯣ ꯑꯣ ꯑꯗꯨꯒꯨꯝꯕ ꯑꯗꯒꯤ ꯕꯥꯥꯍꯨꯕꯂꯤꯒꯤ ꯃꯌꯥꯝꯕ ꯑꯩꯈꯣꯏ ꯚꯦꯠꯇꯣ ꯍꯥꯏꯇꯥꯔꯦꯣ ꯀꯣ ꯚꯂꯦꯟꯗꯣ ꯃꯥꯅ ꯁꯤꯗ ꯃꯤ ꯀꯗꯥꯏ ꯀꯗꯥꯏꯗ ꯂꯥꯛꯏꯅ ꯇꯣꯏꯕꯤꯟ ꯊꯥꯜꯂꯒ ꯌꯦꯡꯕꯗꯧ ꯇꯧꯕꯗꯣ ꯈꯪꯉꯦꯗꯅ ꯑꯗꯨꯒꯨꯝꯕꯒꯗꯣ ꯂꯣꯏ ꯁꯥꯔꯦ ꯈꯔ ꯊꯝꯃꯦꯕ ꯑꯗꯨꯒ ꯗꯦꯞꯁꯤꯅꯥꯒꯤ ꯍꯦꯔꯣꯅꯤ ꯗꯦꯞꯁꯤꯅꯥꯗꯨꯒꯤ ꯀꯩꯅꯨꯗ ꯇꯥ ꯇꯝꯐꯝ ꯇꯦꯟ ꯀꯥꯞꯄ ꯇꯝꯐꯝꯒ ꯂꯩꯗꯅ ꯑꯗꯨꯒꯨꯝꯕꯗꯨꯁꯨ ꯑꯥ ꯐꯖꯅ ꯁꯥꯔꯒ ꯊꯝꯃꯦ ꯑꯗꯨꯒ ꯑꯇꯣꯞꯄ ꯐꯤꯂꯝ ꯇꯦꯔꯦꯅꯥꯝꯒꯤ ꯖꯦꯟ ꯑꯣꯏꯕ ꯖꯒꯥ ꯔꯥꯅꯤ ꯃꯨꯈꯔꯖꯤꯅ ꯔꯥꯅꯤ ꯃꯨꯈꯔꯖꯤꯒꯤ ꯐꯤꯂꯝ ꯅꯝꯐꯝ ꯑꯃ ꯍꯥꯏ ꯑꯗꯨꯒꯤ ꯃꯃꯤꯡꯗꯤ ꯃ ꯑ ꯁꯦꯟꯇꯔꯅ ꯑꯃꯁꯨ ꯂꯩ ꯑꯗꯨꯅ ꯕꯤꯒ꯭ꯌꯥꯟꯒꯤ ꯑꯣꯏꯕ ꯑꯩꯈꯣꯏꯒꯤ ꯑꯅꯧ ꯑꯅꯧꯕ ꯑꯩꯈꯣꯏ ꯄ꯭ꯔꯤꯊ꯭ꯤꯕꯤꯒꯤ ꯋꯥꯡꯃꯗ ꯑꯦꯁꯇꯔꯣꯏꯠ ꯀꯩꯀꯥ ꯄꯥꯏꯗꯅ ꯈꯣꯠꯇꯅ ꯌꯦꯡꯕ ꯁꯣꯝ ꯅꯥꯀꯟ ꯊꯥ ꯂꯩꯕꯀꯠ ꯆꯠꯇꯅ ꯈꯣꯠꯇꯅ ꯌꯦꯡꯕ ꯑꯗꯨꯒꯨꯝꯕ ꯖꯒꯥ ꯃꯌꯥꯝ ꯑꯃꯁꯨ ꯂꯩꯍꯧꯋꯦꯕ ꯑꯗꯨꯒ ꯑꯩꯈꯣꯏꯒꯤ ꯃꯣꯏ ꯑꯗꯨꯗ ꯏꯁꯇꯨꯗꯤꯑꯣ ꯂꯩꯌꯦꯕ ꯏꯁꯇꯨꯗꯤꯑꯣ ꯃꯌꯥꯝ ꯑꯃ ꯁꯤꯁꯤꯅ ꯑꯩꯈꯣꯏꯒꯤ ꯏꯁꯀꯥꯏ ꯍꯥꯏꯕꯗꯤ ꯏꯁꯄꯦꯁꯀꯤ ꯏꯁꯄꯦꯁ ꯀ꯭ꯔꯥꯐꯀꯤ ꯑꯗꯨꯒꯨꯝꯕꯒꯤ ꯏꯁꯇꯗꯤꯑꯣ ꯑꯗꯨꯒ ꯁꯣꯝ ꯅꯥꯀꯜ ꯑꯃꯗꯅ ꯑꯃꯨꯛ ꯑꯩꯈꯣꯏꯒꯤ ꯑꯩꯈꯣꯏꯒꯤ ꯃꯇꯝ ꯆꯦꯟꯖ ꯂꯥꯛꯄ ꯍꯥꯏꯕꯗꯤ ꯏꯪꯊꯝꯊꯥ ꯀꯥꯂꯦꯟ ꯊꯥ ꯅꯣꯡꯖꯨ ꯅꯨꯡꯁꯥ ꯑꯗꯨꯒꯨꯝꯕ ꯃꯇꯝ ꯂꯩꯗꯅ ꯁꯤꯖꯟ ꯂꯩꯗꯅ ꯑꯗꯨꯒꯤ ꯅꯨꯃꯤꯠꯅ ꯆꯦꯟꯖ ꯂꯥꯛꯄꯒꯤ ꯁ ꯔꯨꯝꯗꯧ ꯇꯧꯔꯛꯄꯒ ꯁꯦꯝꯃꯒ ꯌꯥꯝ ꯐꯖꯅ ꯊꯝꯕꯗꯣ ꯏꯁꯇꯨꯗꯤꯑꯣ ꯏꯁꯇꯨꯗꯤꯑꯣ ꯅꯥꯏꯟ ꯇꯧꯔꯒ ꯁꯦꯝꯃꯒ ꯌꯥꯝ ꯐꯖꯅ ꯊꯝꯃꯦꯕ ꯈꯪꯗꯦ ꯑꯗꯨ ꯃꯣꯏ ꯌꯥꯝ ꯐꯖ ꯐꯖꯍꯧꯋꯦ ꯑꯁ ꯌꯥꯝ ꯐꯖꯈ꯭ꯔꯦ ꯔꯥꯃꯣꯖꯤꯗꯨꯝꯗꯤ ꯐꯖꯅ ꯐꯖꯩ ꯑꯗꯨꯒ ꯃꯣꯏ ꯑꯗꯨꯗ ꯌꯥꯝ ꯉꯛꯄ ꯑꯃꯅ ꯁꯥ ꯎꯆꯦꯛ ꯃꯌꯥꯝ ꯑꯃ ꯂꯣꯏꯍꯧꯋꯦꯕ ꯔꯥꯃꯣꯁꯤ ꯍꯥꯏꯁꯦ ꯍꯧꯖꯤꯛꯀꯤ ꯐꯤꯂꯝ ꯅꯝꯕ ꯌꯥꯕꯒꯤ ꯃꯑꯣꯡ ꯑꯗꯨꯒ ꯏꯁꯄꯦꯁꯀꯤ ꯀꯩꯒꯤ ꯊꯝꯕ ꯈꯛꯇ ꯅꯠꯇꯅ ꯇꯦꯅꯋꯥ ꯍꯥꯏꯔꯒ ꯇꯦꯅꯋꯥꯒꯤ ꯃꯈꯜ ꯃꯌꯥꯝ ꯑꯃꯁꯨ ꯊꯝꯃꯦꯕ ꯑꯗꯒꯤ ꯉꯥꯅꯨ ꯍꯥꯏꯔꯒ ꯉꯥꯅꯨꯒꯤ ꯖꯥꯠ ꯃꯌꯥꯝ ꯑꯃꯁꯨ ꯊꯝꯃꯦꯕ ꯇꯣꯈꯥ ꯈꯥꯏꯗꯣ ꯈꯥꯏꯅ ꯑꯗꯨꯒ ꯑꯗꯨꯒ ꯑꯄ ꯃꯅꯝ ꯕꯇꯔꯐ꯭ꯂꯥꯏ ꯈꯛꯇꯒꯤꯁꯨ ꯊꯝꯃꯤ ꯕꯇꯔꯐ꯭ꯂꯥꯏ ꯃꯛꯇ ꯂꯩꯕ ꯕꯇꯔꯐ꯭ꯂꯥꯏ ꯁꯤꯗ ꯑꯩꯈꯣꯏꯒꯤ ꯁ꯭ꯋꯥꯏꯗ ꯂꯩꯔꯤꯕ ꯅꯠꯇꯕ ꯃꯆꯨ ꯃꯆꯨꯒꯤ ꯑꯣꯏꯕ ꯕꯇꯔꯐ꯭ꯂꯥꯏ ꯃꯌꯥꯝ ꯑꯃ ꯑꯗꯨꯒꯤ ꯑꯣꯏꯅ ꯃꯣꯏꯒꯤꯁꯨ ꯒꯦꯁ ꯁꯥꯕꯗꯧꯅ ꯌꯥꯝ ꯆꯥꯎꯅ ꯖꯒꯥ ꯑꯃ ꯀꯥꯏꯊꯣꯛꯑꯒ ꯕꯇꯔꯐ꯭ꯂꯥꯏꯃꯛꯇꯒꯤ ꯁꯥꯔ ꯊꯝꯃꯛ ꯑꯣꯏꯦ
ꯎ
ꯍꯥꯟꯅꯗꯤ ꯁꯥꯔ ꯁꯥꯔ ꯊꯝꯃꯤ ꯃꯣꯏ ꯃꯄꯥꯟꯒꯤ ꯑꯗꯨꯒꯤꯗꯨꯃ ꯈꯪꯗꯦ ꯌꯥꯝ ꯌꯥꯝ ꯐꯖꯍꯧꯋꯁꯦ ꯑꯗꯨꯒꯤ ꯂꯝꯗꯨꯃꯗꯤ ꯑꯗꯣ ꯑꯣ ꯑꯗꯨꯃꯥꯏꯅ ꯑꯩꯈꯣꯏꯒꯤ ꯂꯧ ꯂꯣꯛꯇꯥꯛꯁꯤꯁꯨ ꯁꯦꯝꯒꯠꯄꯗꯤ ꯌꯥꯒꯗ꯭ꯔꯥ ꯈꯟꯕꯅꯤ ꯍꯥꯏꯕꯗꯤ ꯁꯦꯝꯒꯠꯂꯗꯤ ꯊꯣꯛꯀꯅꯤꯗꯅ ꯃꯣꯏꯒꯤꯗꯨꯁꯨ ꯁꯦꯝꯃꯤꯅꯦꯕ ꯄꯩꯁꯥꯗꯣ ꯎꯝ ꯑꯦꯟꯇ꯭ꯔꯤ ꯐꯤꯗꯣ ꯐꯖꯅ ꯆꯥꯎꯋꯦ ꯑꯣꯏꯕ ꯃꯤ ꯑꯃꯗ ꯅꯨꯄꯥꯗꯅ ꯍꯦꯜꯂꯦ ꯈꯔ ꯅꯨꯄꯤ ꯅꯨꯄꯤ ꯑꯩꯒꯤꯗ ꯂꯨꯄꯥ ꯇꯤꯛꯀꯦꯠꯇꯣ ꯋꯥꯟ ꯊꯥꯎꯖꯟ ꯑꯕꯞ ꯑꯣꯏꯈ꯭ꯔꯦꯕ ꯑꯩ ꯈꯛꯇꯪꯒꯤ ꯑ ꯃꯤꯗꯤ ꯀꯣꯏꯕꯗꯤ ꯃꯤ ꯑꯃꯈꯛꯇꯪ ꯂꯥꯛꯇꯦ ꯅꯠꯇ꯭ꯔꯒ ꯂꯥꯛꯑꯗꯤ ꯄꯤ ꯑꯥꯔ ꯄꯤ ꯑꯔ ꯂꯥꯛꯄ ꯅꯠꯇ꯭ꯔꯒ ꯃꯣꯏ ꯒ꯭ꯔꯨꯄꯤꯡ ꯂꯥꯛꯄ ꯁꯨꯃꯥꯏꯅ ꯂꯩꯕꯅꯤꯅ ꯄꯩꯁꯥꯗꯣ ꯑꯗꯨꯝ ꯐꯖꯅ ꯂꯧꯕ ꯌꯥꯏꯗꯅ ꯑꯗꯨꯒꯤ ꯂꯧꯔꯤꯕ ꯄꯩꯁꯥꯗꯨꯒꯤ ꯃꯇꯨꯡ ꯏ ꯃꯇꯨꯡꯏꯟꯅ ꯃꯣꯏ ꯁꯣꯝꯗ ꯐꯖꯅ ꯁꯤ ꯕ ꯃꯤꯗꯨ ꯐꯅꯌꯥꯝ ꯂꯥꯡ ꯈꯅꯕꯒꯤ ꯃꯑꯣꯡꯗ ꯍꯥꯏꯕꯗꯤ ꯑꯩꯈꯣꯏꯒꯤ ꯇꯨꯔꯤꯁ ꯏꯁꯄꯣꯠ ꯑꯣꯏꯕꯁꯨ ꯑꯣꯏꯔꯦ ꯄꯩꯁꯥꯗꯣ ꯐꯖꯅ ꯇꯐꯝ ꯑꯣꯏꯕꯗꯣ ꯑꯗꯨꯃꯥꯏꯅ ꯑꯩꯈꯣꯏ ꯍꯇꯥꯡꯁꯤꯁꯨ ꯁꯦꯝꯕꯗꯤ ꯌꯥꯗꯦꯅꯦ ꯑꯗꯣ ꯈꯪꯗꯦ ꯀꯩ ꯍꯥꯏꯗꯅꯣ
ꯑꯍꯣꯏ ꯑꯗꯨꯗꯤ ꯉꯁꯤꯒꯤꯁꯨ ꯋꯥꯔꯤ ꯐꯠꯂ ꯁꯥꯡꯅ ꯁꯥꯔꯦ ꯑꯗꯣ ꯍꯌꯦꯡ ꯅꯣꯛꯃꯤꯟꯅꯔꯒ ꯑꯃꯨꯛ ꯇꯧꯔꯛꯀꯦ ꯑꯩ
ꯎꯝ ꯎꯝ ꯍꯣꯏ ꯍꯣꯏ ꯃꯊꯪꯒꯤꯗ ꯀꯩꯅꯣꯒꯤꯗ ꯑꯃꯨꯛ ꯑꯩꯈꯣꯏ ꯆꯠꯄꯒꯤ ꯑꯃꯨꯛ ꯈꯟꯅꯁꯤ ꯂꯣꯛꯇꯥꯛꯀꯨꯝꯕꯒꯤꯗ ꯑꯃꯨꯛ ꯀꯣꯏꯕ ꯃꯈ ꯑꯩꯈꯣꯏꯁꯨ ꯎꯝ
ꯈꯅꯥꯥꯏ ꯁꯅ
ꯎꯝ ꯎꯝ ꯍꯣꯏ ꯍꯣꯏ
ꯈ ꯂꯒ ꯁ ꯔꯤꯖ ꯈꯥꯏꯄꯪꯒꯃꯅꯁꯦ